ꯍꯜꯂꯣ
ꯇꯥꯕ꯭ꯔꯣ ꯅꯨꯡꯉꯥꯏꯔꯤꯕ꯭ꯔꯣ
ꯅꯨꯡꯉꯥꯏꯔꯤ ꯑꯦ ꯑꯩꯅ ꯉꯥꯡꯕꯗꯣ ꯐꯖꯅ ꯇꯥꯕ꯭ꯔꯥ
ꯇꯥꯏꯌꯦ ꯇꯥꯏꯌꯦ ꯇꯥꯗꯕ꯭ꯔꯣꯅꯪ
ꯅꯠꯇꯦ ꯇꯥꯏ ꯑꯩꯅ ꯍꯥꯏꯕꯗꯤ ꯆꯞꯄꯒꯨꯝꯕꯗꯣ ꯇꯧꯕ꯭ꯔꯕꯥ
ꯑ ꯇꯧꯗꯦ ꯇꯧꯗꯦ ꯐꯖꯅ ꯁꯦꯡꯅ ꯒꯔꯤꯗꯣ ꯑꯩꯈꯣꯏ ꯏꯆꯦꯅ ꯊꯣꯡꯉꯤꯌꯦ
ꯑꯣ ꯅꯪ ꯊꯣꯡꯗꯦ
ꯊꯣꯡꯗꯦ ꯐ꯭ꯔꯔꯤ ꯗ ꯂꯩꯌꯦ
ꯉꯁꯤ ꯅꯨꯡꯊꯤꯟꯗꯤ ꯀꯔꯤ ꯀꯔꯤ ꯇꯧꯕ꯭ꯔꯣ ꯅꯣꯏꯗꯤ
ꯉꯁꯤ ꯅꯨꯡꯊꯤꯜꯁꯦ ꯀꯔꯤꯁꯨ ꯇꯧꯗꯦ ꯑꯗꯨꯝ ꯂꯩ ꯐꯝꯔ ꯇꯨꯝꯔꯒ ꯆꯥꯔꯒ
ꯉꯁꯤ ꯅꯨꯡꯊꯤꯟ ꯅꯣꯏ ꯁꯤꯡꯖꯨ ꯆꯥꯗꯦ
ꯆꯥꯗꯦ ꯆꯥꯗꯦ ꯁꯤꯡꯖꯨ ꯍꯧꯖꯤꯛꯀꯥꯟ ꯑꯣꯐ ꯇꯧꯋꯦ
ꯑꯁ ꯑꯩꯈꯣꯏꯁꯨ ꯑꯃꯛꯔꯛꯇꯤ ꯂꯝꯗ ꯀꯣꯏꯕ ꯆꯠꯄ ꯌꯥꯕꯅꯤ
ꯍ ꯍꯣꯏ ꯍꯣꯏ ꯆꯠꯁꯦ ꯁꯪꯕ ꯀꯥꯟꯗ
ꯑꯗꯨꯅꯦ ꯑꯅꯣ ꯑꯩ ꯅꯣꯏ ꯁꯥꯕꯗꯨ ꯑꯩꯗꯤ ꯏꯔꯨꯕ ꯆꯠꯅꯤꯡꯉꯦ ꯌꯥꯝꯅ
ꯏꯔꯨꯕꯗꯣ ꯏꯔꯨꯐꯝꯗꯣ ꯇꯨꯔꯦꯟꯗꯣ ꯃꯐꯝ ꯐꯖꯅ ꯂꯩꯇꯦꯕ
ꯂꯩꯍꯦ ꯃꯐꯝ ꯑꯃ ꯂꯩꯕꯅꯦ ꯑꯗ ꯅꯣꯏ ꯂꯥꯛꯄꯗꯤ ꯂꯥꯞꯀꯦꯔꯥ ꯈꯪꯗꯦ
ꯎꯝ
ꯅꯍꯥꯟ ꯑ ꯑꯩꯈꯣꯏ ꯏꯃꯥꯟꯅꯕꯤꯈꯣꯏ ꯑꯩꯈꯣꯏ ꯆꯠꯄꯅꯦꯕꯀꯣ
ꯎꯝ
ꯑꯗꯨꯗꯣ ꯌꯥꯝ ꯅꯨꯡꯉꯥꯏꯌꯦꯕ ꯑꯗꯨꯗꯗꯤ ꯁꯤꯡꯖꯨꯒꯨꯝꯕ ꯆꯥꯔꯒ ꯑꯗꯨꯝ ꯏꯔꯨꯕꯗꯣ
ꯑꯣ ꯅꯣꯏ ꯈꯨꯟ ꯇꯨꯔꯦꯟꯗꯨꯔꯣ
ꯍꯣꯏ ꯑꯩꯈꯣꯏ ꯈꯨꯟꯒꯤ ꯇꯨꯔꯦꯟꯗ ꯑꯗꯨꯝ ꯐꯝꯗꯣ ꯌꯥꯝ ꯅꯨꯡꯉꯥꯏꯌꯦꯕ ꯑꯗꯨꯒ ꯎꯝ ꯃꯐꯝꯁꯨ ꯌꯥꯝ ꯏꯪꯂꯒꯀꯣ
ꯎꯝ
ꯁꯤꯡꯁꯨ ꯑꯗꯣ ꯑꯁ ꯑꯩꯅ ꯀꯤꯕꯗꯤ ꯂꯤꯟꯗꯣ ꯀꯤꯕ
ꯑꯁ ꯂꯤꯟꯕꯨ ꯏꯁꯤꯡꯅ ꯂꯥꯏꯔꯗꯤ ꯀꯩꯁꯨ ꯆꯤꯛꯂꯣꯢꯌꯦ ꯂꯤꯟꯅ
ꯑꯣ ꯑꯗꯨꯗ ꯆꯨꯝꯕ ꯃꯥꯜꯂꯦ ꯏꯁꯤꯡꯗ ꯂꯩꯕ ꯂꯤꯟꯁꯦ ꯃꯤꯉꯣꯟꯗꯗꯤ ꯆꯤꯛꯇꯕ ꯃꯥꯜꯂꯦ
ꯢꯁꯤꯡꯅ ꯂꯩꯔꯗꯤ ꯑꯦ ꯂꯤꯟꯗꯣ ꯆꯤ ꯄ ꯉꯝꯗꯦ ꯍꯌꯦ ꯏꯁꯤꯡ ꯃꯅꯨꯡꯗꯗꯤ ꯃꯤꯉꯣꯟꯗ
ꯑꯗꯣ ꯀꯃꯥꯏꯅ ꯇꯧꯕ꯭ꯔꯕ ꯅꯍꯥꯟ ꯑꯩꯅ ꯌꯨꯇ꯭ꯌꯨꯕꯇ ꯅꯨꯄꯥ ꯑꯃꯒꯤ ꯌꯦꯡꯕ ꯀꯥꯟꯗꯁꯨ ꯃꯣꯏꯒꯤ ꯄꯨꯈ꯭ꯔꯤꯗ ꯂꯤꯟ ꯂꯩꯕꯅꯦꯕꯀꯣ ꯑꯗꯨꯒ ꯃꯥꯅꯁꯨ ꯁꯨꯃꯥꯏꯅ ꯇꯥꯟꯕ ꯑꯗꯨꯒ ꯃꯥꯅ ꯏꯁꯤꯡꯗ ꯂꯩꯕ ꯂꯤꯟꯗꯤ ꯃꯤ ꯆꯤꯛꯇꯦ ꯍꯥꯏꯅ ꯍꯥꯏꯕ
ꯆꯤꯛꯇꯦ ꯑꯗꯨ ꯀꯝꯐꯥꯟꯗ ꯊꯣꯛꯑꯗꯤ ꯆꯤꯛꯑꯦ ꯍꯥꯏꯕꯅꯤ ꯏꯁꯤꯡ ꯃꯅꯨꯡꯗꯤ ꯃꯤ ꯆꯤꯛꯄ ꯉꯝꯗꯦ
ꯑꯗꯨꯗꯤ ꯑ ꯑꯩꯈꯣꯏꯅ ꯑꯗꯨꯝ ꯇꯨꯔꯦꯟꯗ ꯉꯥ ꯐꯥꯕ ꯆꯠꯄ ꯀꯥꯟꯗ ꯏꯁꯤꯡ ꯗ ꯂꯤꯟ ꯂꯩꯔꯗꯤ ꯑꯗꯨꯁꯨ ꯆꯤꯛꯂꯣꯏꯅꯦꯀꯣ
ꯆꯤꯛ ꯆꯤꯛꯑꯣꯢ ꯏꯁꯤꯡ ꯃꯅꯨꯡꯗ ꯂꯩꯔꯗꯤ
ꯑꯗꯨꯒꯤ ꯑꯣꯏꯕ ꯃꯥꯜꯂꯦ ꯃꯤ ꯑꯗꯨꯝ ꯉꯥ ꯐꯕ ꯆꯠꯄ ꯈꯣꯢ
ꯍꯣꯏ ꯍꯣꯏ ꯍꯣꯏ ꯆꯤꯛ ꯇꯥꯕꯅꯤ ꯃꯅꯨꯡꯗꯗꯤ
ꯌꯦꯡꯉꯨꯅꯦ ꯌꯨꯇꯌꯨꯕꯔ ꯅꯨꯄꯥ ꯑꯃꯗꯨ ꯌꯦꯡꯉꯨꯅꯦ ꯑꯗꯨꯝ ꯍꯥꯏꯅ ꯃꯥꯗꯤ
ꯆꯤꯛꯄ ꯉꯝꯗꯦ ꯍꯥꯏꯌꯦ ꯃꯣꯏꯗꯣ ꯀꯔꯤꯒꯤꯔꯥ ꯈꯪꯗꯦ
ꯗꯨꯝ ꯃꯣꯏꯁꯨ ꯄꯪ ꯊꯕ꯭ꯔꯥ ꯀꯔꯤꯅꯣꯃ ꯑꯃꯗꯤ ꯂꯩꯔꯝꯃꯤ
ꯎꯝ ꯏꯁꯤꯡꯗ ꯂꯩꯕꯅꯦ ꯃꯣꯏꯁꯨ ꯁꯣꯔ ꯍꯣꯟꯕꯁꯨ ꯈꯔ ꯋꯥꯔꯝꯅꯤ ꯑꯗꯨ ꯑꯗꯨꯒꯤ ꯑꯣꯏꯔꯝꯅꯤ ꯁꯣꯔ ꯍꯣꯟꯅꯤꯡꯉꯥꯏ ꯍꯣꯠꯅꯕꯗ ꯃꯤꯉꯣꯟꯗ ꯆꯤꯛꯅꯤꯡꯉꯥꯏ
ꯑꯣꯢꯔꯝꯅꯤ
ꯅꯣꯛꯄ ꯍꯧꯔꯦ ꯀꯔꯤꯒꯤꯅꯣ ꯅꯪ ꯅꯣꯛꯏꯗꯣ
ꯑꯁ ꯑꯩꯗꯤꯀꯣ ꯃꯍꯧꯁꯥꯅ ꯈꯪꯕ꯭ꯔꯥ ꯃꯤꯒꯤ ꯑꯗꯨꯝ ꯀꯔꯤ ꯍꯥꯏꯒꯅꯤ ꯃꯤꯒꯤ ꯃꯁꯛꯀꯨꯝꯕ ꯑꯗꯨꯝ ꯀꯔꯤ ꯀꯔꯤꯔꯥ ꯑꯗꯨꯝ ꯅꯣꯛꯄꯗꯣ
ꯑꯁ ꯅꯪ ꯅꯪꯒꯤ ꯕꯤꯠꯇꯣ
ꯑꯩ ꯑ ꯑꯩ ꯑꯩ ꯂꯤꯕꯤꯒꯦꯕ ꯑꯗꯨꯗꯣ ꯎ ꯑꯩꯅ ꯅꯍꯥꯟ ꯐꯤꯂꯝ ꯑꯃ ꯌꯦꯡꯕꯗꯣ ꯑꯗꯨꯒꯤ ꯋꯥꯔꯤ ꯂꯤꯕꯤꯒꯦꯕ ꯑꯩ
ꯎꯝ
ꯅꯨ ꯑꯗꯨ ꯅꯨꯄꯤꯗꯣ ꯑꯩ ꯌꯥꯝ ꯁꯞꯄꯣꯔꯠ ꯇꯧꯋꯦꯕ ꯍꯧꯖꯤꯛ ꯀꯁꯨ ꯑꯩ ꯇꯧꯗꯤ ꯇꯧꯋꯦꯕ ꯁꯄꯣꯠꯁꯦ ꯈꯪꯕ꯭ꯔꯥ
ꯎꯝ
ꯑꯗꯣ ꯃꯥꯁꯦ ꯈꯔ ꯍꯦꯟꯖꯤꯟꯈ꯭ꯔꯕ ꯀꯣ
ꯀꯔꯝꯕꯔꯣ ꯀꯃꯦꯗꯤ ꯁꯣꯒꯤꯗꯣ ꯑꯦ ꯅꯠꯇꯦ ꯔꯦꯜꯂꯤꯇꯤ ꯁꯣꯗꯣ
ꯕꯤꯁ ꯁꯣꯒꯤꯗꯣ ꯎꯝ ꯎꯝ ꯍꯥꯏꯗꯤ ꯑꯗꯨꯝ ꯁꯞꯄꯣꯔꯠ ꯇꯧꯔꯤꯕ ꯃꯥꯗꯤ ꯍꯧꯖꯤꯛ ꯑ ꯃꯥꯒ ꯇꯣꯛꯅꯕ ꯃꯥꯒꯤ ꯔꯤꯌꯦꯜ ꯒꯥꯔꯜ ꯐ꯭ꯔꯦꯟꯗꯨ
ꯑꯥ
ꯑꯗꯨꯗꯣ ꯄꯨꯔꯥ ꯄꯨꯔꯥ ꯕ꯭ꯔꯦꯛ ꯎꯞ ꯇꯧꯈ꯭ꯔꯦꯕ ꯑꯗꯨꯗꯤꯀꯣ
ꯎꯝ
ꯅꯨꯄꯤꯁꯨ ꯍꯥꯟꯅ ꯐꯣꯂꯣꯋꯔꯁꯦ ꯃꯥꯒꯤ ꯐꯣꯔꯇꯤ ꯁꯤꯛꯁ ꯉꯥꯛꯇ ꯐꯣꯂꯣꯋꯔ ꯂꯩꯕꯅꯦꯕꯀꯣ ꯑꯦ ꯅꯠꯇꯦ ꯍꯟꯗ꯭ꯔꯦꯗꯀꯦ ꯈꯛꯇ ꯑꯗꯣ ꯍꯧꯖꯤꯛꯇꯤ ꯃꯥꯁꯨ ꯋꯥꯟ ꯃꯤꯂꯤꯌꯟ ꯌꯥꯎꯒꯦ ꯇꯧꯔꯦꯕ
ꯑꯣ ꯃꯥꯒꯤ ꯑꯦꯛꯁ ꯅꯨꯄꯤꯗꯣ ꯔꯤꯌꯦꯜ ꯒꯥꯔꯜꯐ꯭ꯔꯦꯟ ꯇꯣꯛꯅꯕꯗꯣ
ꯀꯤ ꯑꯩꯒꯤ ꯑꯩꯅ ꯁꯞꯄꯣꯔꯠ ꯇꯧꯕ ꯅꯨꯄꯤꯗꯨꯅ ꯀꯩꯅꯣ ꯌꯧꯈ꯭ꯔꯦꯕ ꯑꯥ ꯊ꯭ꯔꯤ ꯃꯤꯂꯤꯌꯟ ꯌꯧꯈ꯭ꯔꯦꯕꯀꯣ ꯐꯣꯔ ꯃꯤꯂꯤꯌꯟ ꯌꯧꯒꯦ ꯇꯧꯔꯦꯕ ꯑꯗꯨꯒ ꯑꯗꯨ ꯍꯣꯏ ꯑꯗꯨꯒꯤ ꯅꯨꯄꯥꯗꯨꯅ ꯇꯨ ꯃꯤꯂꯤꯌꯟ ꯌꯧꯈ꯭ꯔꯦꯕ ꯑꯗꯨ ꯅꯨꯄꯥꯗꯒꯤꯅꯦꯕ ꯃꯣꯏꯅꯤꯅ ꯍꯧꯖꯤꯛ ꯐꯪꯉꯤꯁꯦꯀꯣ ꯑꯗꯣ ꯃꯥꯅ ꯑ ꯍꯧꯖꯤꯛꯀꯤ ꯎꯝ ꯑꯗꯨ ꯃꯣꯏꯒꯤ ꯑ ꯁꯣꯜ ꯑꯣꯢ ꯃ ꯃꯇꯨꯡꯗ ꯃꯣꯏ ꯂꯥꯛꯄ ꯀꯥꯟꯗ ꯋꯤꯟꯅꯔ ꯂꯥꯎꯊꯣꯛꯄ ꯀꯥꯟꯗ ꯑꯗꯨ ꯅꯨꯄꯥꯅ ꯍꯥꯏꯈ꯭ꯔꯦꯕꯀꯣ ꯑꯩ ꯃꯉꯣꯟꯗ ꯁꯦꯡꯕꯒꯤ ꯑ ꯑꯗꯨ ꯖꯁꯇꯨꯅ ꯍꯥꯏꯕ꯭ꯔꯣ ꯍꯥꯏꯕ ꯅꯪꯁꯨ ꯍꯧꯖꯤꯛ ꯀꯟꯐ꯭ꯌꯨꯁ ꯊꯝꯈ꯭ꯔꯅꯣ ꯅꯪ ꯀꯅꯥꯅ ꯍꯦꯟꯅ ꯅꯨꯡꯁꯤꯕ꯭ꯔꯥ ꯑꯁꯦꯡꯕ ꯅꯪ ꯀꯅꯥꯕꯨꯗꯤ ꯅꯨꯡꯁꯤꯕ꯭ꯔꯥ ꯅꯪ ꯁꯤ ꯅꯨꯄꯤꯉꯣꯟꯗꯗꯤ ꯅꯨꯡꯁꯤꯕ꯭ꯔꯥ ꯑꯩꯅ ꯁꯞꯄꯣꯔꯠ ꯇꯧꯕ ꯅꯨꯄꯤꯗꯨ ꯑꯗꯨꯉꯣꯟꯗꯗꯤ ꯅꯪ ꯄꯥꯝꯕ꯭ꯔꯥ ꯍꯥꯏꯅ ꯍꯥꯏꯔ ꯑꯗꯨ ꯅꯨꯄꯥꯅ ꯄꯥꯝꯃꯤ ꯍꯥꯏꯕꯅꯦꯕ ꯑꯗꯣ ꯃꯣꯏ ꯍꯧꯖꯤꯛ ꯑꯗꯨ ꯑꯅꯤꯗꯣ ꯍꯧꯖꯤꯛ ꯑꯃꯨꯛꯀ ꯔꯤꯌꯦꯂꯤꯇꯤ ꯁꯣꯗ ꯑꯃꯨꯛꯀ ꯌꯥꯎꯈ꯭ꯔꯦꯕ
ꯎꯝ
ꯑꯩꯅ ꯍꯥꯏꯕꯗꯤ ꯑꯩꯅ ꯍꯥꯏꯕꯗꯤꯀꯣ ꯃꯥꯁꯦꯀꯣ ꯃꯤꯅ ꯌꯥꯝ ꯅꯣꯛꯊꯤꯔꯛꯈ꯭ꯔꯦꯕ ꯍꯧꯖꯤꯛꯁꯦ
ꯍꯣꯏ ꯁꯞꯄꯣꯔꯠ ꯇꯧꯕꯗꯤ ꯂꯩꯌꯦ ꯍꯧꯖꯤꯛ ꯎꯝ ꯃꯥꯅ ꯅꯍꯥꯟ ꯏꯟꯇꯔꯚꯤꯌꯨ ꯇꯧꯕ ꯀꯥꯟꯗꯀꯣ ꯑꯥ ꯁꯨꯃꯥꯏꯅ ꯍꯥꯏꯕ ꯑ ꯑꯩꯗꯤ ꯑ ꯄꯥꯈ꯭ꯔꯕ ꯅꯣꯠꯕꯨꯛꯇꯨ ꯍꯟꯖꯤꯟꯅ ꯄꯥꯗꯦ ꯍꯥꯏꯅ ꯍꯥꯏꯕꯀꯣ
ꯑꯗꯨ ꯅꯨꯄꯥꯅ
ꯅꯨꯄꯤꯗꯨꯅ ꯅꯍꯥꯟ ꯅꯍꯥꯟ ꯑꯍꯣꯏ ꯌꯦꯡꯉꯣꯅꯦ ꯅ ꯅꯍꯥꯠꯅ ꯅꯪꯁꯨ ꯌꯦꯡꯉꯨꯅꯦ ꯅꯍꯥꯟ ꯑꯥ ꯃꯤ ꯂꯣꯏꯅꯃꯛ ꯃꯤ ꯂꯣꯏꯅꯃꯛꯅ ꯌꯦꯡꯂꯤꯕ ꯗ ꯅꯨꯄꯥꯗꯨꯅ ꯃꯉꯣꯟꯗ ꯆꯨꯁ ꯇꯧꯗ꯭ꯔꯤꯕ
ꯎꯝ
ꯑꯗꯨꯒ ꯍꯧꯖꯤꯛꯁꯦ ꯎ ꯍꯧꯖꯤꯛ ꯃꯣꯏꯅꯤꯅ ꯍꯧꯖꯤꯛ ꯅꯦꯠ ꯐꯂꯤꯛꯁ ꯇ ꯌꯥꯎꯕꯗꯨ ꯅꯨꯄꯤ ꯑꯃꯅ ꯄꯨꯔꯥ ꯑꯒꯦꯟꯁꯇ ꯇꯧꯕꯅꯦꯕ ꯈꯪꯕ꯭ꯔꯥ ꯑ ꯅꯪ ꯅꯪ ꯅꯨꯄꯥꯁꯦ ꯌꯥꯝꯅ ꯅꯣꯏ ꯑꯅꯤꯃꯛ ꯑ ꯆꯤꯟꯊꯤꯕ ꯑꯅꯤꯅꯦ ꯆꯤꯟꯊꯤꯕꯒ ꯆꯤꯟꯊꯤꯕꯤ ꯑꯅꯤꯅꯦ ꯍꯥꯏꯅ ꯍꯥꯏꯕꯅꯦꯕꯀꯣ ꯖꯁꯁꯤꯡꯅꯁꯨ ꯃꯣꯏ ꯑꯅꯤꯗꯣ ꯑ ꯑꯗꯨꯝ ꯀꯩꯅꯣ ꯇꯧꯋꯦꯕ
ꯑꯗꯣ ꯆꯥꯎ ꯆꯥꯎꯅꯣ ꯑꯗꯨ ꯅꯨꯄꯤꯗꯣ ꯌꯥꯝ ꯆꯝꯃꯦꯕꯀꯣ ꯑꯗꯨꯒ ꯀꯔꯤꯒꯤꯃ ꯑꯗꯨꯃꯥꯏ ꯇꯧꯕ꯭ꯔꯥ ꯀꯣ ꯈꯪꯗꯦ
ꯑꯣ ꯃꯥꯁꯦ ꯑꯩꯅ ꯄꯥꯈ꯭ꯔꯕ ꯅꯣꯏꯕꯨ ꯑꯃꯨꯛ ꯍꯟꯅ ꯄꯥꯗꯦ ꯍꯥꯏꯔꯛ ꯑꯗꯨ ꯅꯨꯄꯥꯒ ꯍꯟꯖꯤꯟꯕꯒꯤ
ꯍꯣꯏ ꯃꯤꯅ ꯑꯗꯨꯝ ꯅꯣꯛꯊꯤꯕꯗꯣ ꯍꯣꯏ ꯍꯣꯏ ꯑ ꯑꯗꯨꯝ ꯃꯤꯉꯣꯟꯗ ꯏꯟꯇꯔꯚꯤꯌꯨꯒꯨꯝꯕ ꯑꯗꯨꯝ ꯇꯧꯕ ꯀꯥꯟꯗ ꯑꯗꯨꯝ ꯃꯥꯅ ꯍꯥꯏꯕꯅꯦꯕ
ꯎꯝ
ꯑꯗꯨ ꯑ ꯅꯠꯇꯦ ꯑꯗꯨ ꯑ ꯔꯤꯖꯜ ꯇꯧꯕ ꯅꯨꯃꯤꯠꯇꯀꯣ ꯑꯣꯗꯤ ꯑ ꯃꯣꯏ ꯑꯅꯤꯒꯤ ꯁꯤꯦꯀ꯭ꯔꯦꯠꯇꯣ ꯔꯤꯚꯤꯜ ꯇꯧꯈ꯭ꯔꯕꯅꯦꯕ ꯀꯃꯥꯏꯅ ꯔꯤꯚꯤꯜ ꯇꯧꯕ꯭ꯔꯥ ꯍꯥꯏꯅ ꯍꯥꯏꯔꯒ ꯖꯁꯈꯣꯏꯁꯨ ꯈꯪꯕꯅꯦ ꯈꯪꯕ꯭ꯔꯥ
ꯎꯝ
ꯃꯣꯏ ꯑꯅꯤꯁꯦ ꯌꯨꯝ ꯑꯃꯗ ꯂꯩꯕꯕꯀꯣ ꯑꯗꯨꯁꯨ ꯀꯃ ꯃꯣꯢꯅꯤꯒꯤ ꯐꯣꯇꯣꯗꯣꯔꯤꯚꯤꯜ ꯇꯧꯕ꯭ꯔꯥ ꯍꯥꯏꯅ ꯍꯥꯏꯔꯒ ꯃꯥꯒꯤ ꯕꯦꯁ ꯐ꯭ꯔꯦꯟꯅꯀꯣ ꯇꯧꯕ
ꯃꯥꯒꯤ ꯕꯦꯁ ꯐ꯭ꯔꯦꯟ ꯍꯥꯏꯕꯗꯤ ꯃꯤꯒꯤ ꯕꯦꯁ ꯐ꯭ꯔꯦꯟꯗꯤ ꯍꯣꯏ ꯌꯥꯝ ꯌꯥꯝꯅ ꯑꯗꯨꯝ ꯎꯝ ꯏꯟꯁꯇꯥꯒ꯭ꯔꯥꯝꯒꯨꯝꯕꯗꯁꯨ ꯕꯦꯁ ꯐ꯭ꯔꯦꯟ ꯇꯧꯔꯒ ꯃꯥꯅ ꯀꯞ ꯂꯗꯤ ꯑꯩꯁꯨ ꯀꯞꯀꯅꯤ ꯑꯗꯨꯝ ꯇꯧ ꯑꯗꯨꯝ ꯇꯧꯔꯒ ꯂꯩꯕ ꯑꯅꯤꯅꯦꯕ ꯑꯗꯣ ꯃꯥꯒꯤ ꯕꯦꯁ ꯐ꯭ꯔꯦꯟꯗꯨꯅ ꯃꯣꯏ ꯑꯅꯤꯒꯤ ꯐꯣꯇꯣꯗꯣ ꯔꯤꯚꯤꯜ ꯇꯧꯕꯅꯦꯕ ꯅꯨꯄꯤ ꯃꯉꯣꯟꯗ ꯄꯤꯕꯅꯦꯕꯀꯣ ꯑꯗꯨꯒꯤ ꯑꯗꯨ ꯅꯨꯄꯤ ꯑꯃꯗꯨꯅ ꯃꯥꯒꯤ ꯑꯦꯛꯁ ꯀꯣꯟꯗ ꯄꯤꯕ ꯑꯗꯨꯗꯒꯤ ꯇꯣꯛꯅꯕꯅꯦꯕ ꯑꯗꯣ ꯑ ꯑꯗꯨꯒꯤ ꯅꯨꯃꯤꯠꯇꯅ ꯑ ꯑꯗꯨꯒꯤ ꯐꯣꯇꯣꯗꯨ
ꯎꯝ
ꯑꯩꯈꯣꯏ ꯑꯩꯉꯣꯟꯗ ꯄꯤꯕꯅꯦꯕꯀꯣ ꯀꯩꯅꯣꯉꯣꯟꯗ ꯁꯟꯅꯤ ꯈꯣꯏ ꯉꯣꯟꯗ
ꯑꯝ
ꯑꯗꯨ ꯄꯤꯕ ꯀꯥꯟꯗ ꯃꯣꯏꯁꯨ ꯈꯪꯈ꯭ꯔꯦꯕꯀꯣ ꯀꯃꯥꯏꯅ ꯂꯩꯕ꯭ꯔꯥ ꯍꯥꯏꯔꯣꯔ ꯃꯣꯏꯅꯤꯁꯦ ꯐꯝꯃꯤꯟꯅꯔꯒ ꯅꯨꯄꯥꯗꯨꯒꯤ ꯁꯣꯜꯗꯔꯗ ꯅꯪꯒꯟꯗ ꯅꯨꯄꯤꯗꯨꯅ ꯐꯝ ꯑꯗꯨꯃꯥꯏꯅ ꯁꯨꯃꯥꯏꯅ ꯑ ꯇꯨꯝꯔꯒ ꯂꯩꯕ
ꯑ ꯅꯤꯟ ꯇꯧꯔꯒ
ꯑꯩꯅ ꯑꯗꯨ ꯇꯧꯕꯕꯨꯗꯤ ꯑꯗꯨ ꯅꯨꯄꯤꯉꯣꯟꯗ ꯑꯩꯈꯣꯏꯅ ꯄꯥꯝꯕꯒꯤ ꯑꯗꯨꯝ ꯁꯞꯄꯣꯔꯠ ꯇꯧꯕꯅꯦꯕ ꯑꯗꯨ ꯑꯣꯢꯔꯁꯨ ꯃꯥꯅ ꯇꯧꯕꯗꯣ ꯍꯦꯟꯃꯜꯂꯦꯕ ꯃꯔꯝꯗꯤ ꯃꯥꯏ ꯅꯨꯄꯤꯗꯨꯗꯤ ꯀꯣꯏ ꯅꯕꯅꯦꯕ ꯀꯣ
ꯑ ꯃꯥꯒꯤ ꯒꯔꯜ ꯐ꯭ꯔꯦꯟꯗꯣ
ꯆꯥꯛꯂꯝꯅꯤ ꯍꯥꯏꯕ ꯑꯗꯨꯗꯤ ꯃꯥꯁꯦ ꯁꯥꯏꯠ ꯇꯥꯔꯦꯕ ꯅꯠ ꯅꯠꯇ꯭ꯔꯥ ꯃꯤꯒꯤ ꯅꯨꯡꯁꯤꯅꯕꯗꯣ ꯊꯨꯒꯥꯏꯕꯒ ꯆꯞ ꯃꯥꯟꯅꯔꯦꯕ ꯍꯣꯏ ꯁꯨꯗ ꯃꯉꯣꯟꯗ ꯆꯨꯁ ꯇꯧꯗ꯭ꯔꯦ ꯑꯗꯨ ꯅꯨꯄꯥꯗꯣ ꯁꯨꯗ ꯀꯌꯥꯃꯨꯛ ꯃꯣꯏꯅꯤ ꯀ꯭ꯂꯣꯁ ꯑꯣꯏꯔꯁꯨ ꯁꯤ ꯁꯨꯗꯤ
ꯅꯨꯃꯤꯠ ꯇ꯭ꯋꯦꯟꯇꯤ ꯗꯦꯖꯀꯨꯝꯕꯅꯦꯕ
ꯎꯝ
ꯅꯨꯄꯤꯗꯨꯗꯤ ꯃꯥꯒꯤ ꯑꯁꯦꯡꯕꯒꯤ ꯒꯥꯔꯜ ꯐ꯭ꯔꯦꯟꯅꯦꯕ ꯑꯗꯣ ꯍꯧꯖꯤꯛ ꯇꯣꯛꯅꯔꯒ ꯃꯥꯒ ꯑꯃꯨꯛꯀ ꯔꯤꯌꯦꯂꯤꯇꯤꯗ ꯑꯃꯨꯛꯀ ꯇꯧꯕꯗꯨ ꯑꯁ
ꯄꯣꯠꯇꯤ ꯑꯗꯨꯝ ꯇꯧꯔꯤ ꯑꯩꯁꯨ ꯑꯗꯨꯕꯨ ꯑꯁ ꯋꯥꯔꯤꯗꯤ ꯅꯨꯡꯉꯥꯏꯇꯦ
ꯅꯨꯄꯥ ꯅꯨꯄꯤ ꯑꯗꯨ ꯅꯨꯄꯥ ꯌꯥꯝ ꯄꯥꯝꯈ꯭ꯔꯕ ꯑꯣꯏꯔꯝꯅꯤ
ꯍꯣꯏ ꯑꯗꯨ ꯍꯥꯏꯕ ꯑꯗꯨ ꯌꯥꯝ ꯄꯥꯝꯈ꯭ꯔꯕ ꯃꯥꯜꯂꯦ ꯑꯗꯨꯒ ꯃꯥꯅ ꯌꯥꯝ ꯄꯥꯝꯂꯗꯤ ꯀꯔꯤꯒꯤ ꯅꯍꯥꯟ ꯏꯟꯇ꯭ꯔꯚꯤꯌꯨ ꯑꯗꯨ ꯇꯧꯕ ꯀꯥꯟꯗ ꯑꯩꯗꯤ ꯅꯕꯨꯛ ꯄꯥꯈ꯭ꯔꯕꯗꯨ ꯍꯟꯖꯤꯟꯅ ꯌꯦꯡꯉꯤ ꯌꯥꯏꯅꯒꯨꯝꯕ ꯌꯥꯝ ꯍꯥꯏꯕ ꯑꯗꯨꯒꯤ ꯃꯤꯅ ꯑ ꯍꯣꯏ ꯑꯗꯨꯒ ꯃꯥꯁꯦ ꯑ ꯃꯤꯅ ꯑ ꯐꯦꯟ ꯀ꯭ꯂꯕꯀꯤ ꯆꯠꯂꯦꯕꯀꯣ ꯀꯩꯅꯣꯗ ꯕꯦꯡꯒ꯭ꯂꯣꯔꯗ ꯑꯗꯨꯝ ꯆꯠꯂꯦ ꯃꯥꯁ ꯁꯤꯂꯤꯒꯨꯔꯤꯒꯨꯝꯕꯗꯁꯨ ꯑꯗꯨꯝ ꯃꯤꯅ ꯌꯥꯝ ꯀꯧꯋꯦꯕꯀꯣ ꯑꯗꯨ
ꯎꯝ
ꯃꯥꯒꯤ ꯋꯥꯔꯤꯁꯤ ꯃꯤꯅ ꯅꯨꯡꯁꯤꯕ ꯌꯥꯝ ꯏꯅꯣꯁꯦꯟ ꯑꯣꯏꯕꯗꯣ ꯑꯗꯨꯒ ꯌꯦꯡꯉꯨꯅꯦ ꯑꯗꯨꯒ ꯑ ꯌꯥ ꯑꯗꯨ ꯃꯣꯏ ꯑ ꯃꯣꯏ ꯐꯦꯟ ꯈꯣꯏ ꯎꯅꯕ ꯆꯠꯄ ꯀꯥꯟꯗꯁꯨ ꯃꯤꯅ ꯍꯪꯉꯦꯕꯀꯣ ꯃꯥꯁꯦ ꯌꯨꯅꯤꯚꯔꯁꯤꯇꯤ ꯑꯃꯗꯁꯨ ꯃꯤꯅ ꯀꯧꯋꯦꯕ ꯃꯤ ꯌꯥꯝ ꯌꯥꯝꯈ꯭ꯔꯦꯕ ꯃꯥꯒꯤ ꯐꯦꯟꯒꯨꯝꯕ ꯗꯨ ꯑꯗꯨꯒ ꯃꯤꯅ ꯍꯪꯕ ꯍꯧꯖꯤꯛꯀꯤ ꯃꯥꯒ ꯍꯧꯖꯤꯛꯀꯤ ꯅꯨꯄꯥꯗꯨ ꯃꯥꯒ ꯑꯦꯐꯤꯌꯔ ꯂꯩꯅꯕꯗꯨ ꯁꯝꯗꯨꯛ ꯈꯣꯏꯕꯅꯦꯕ ꯀ꯭ꯔꯂꯤ ꯍꯤꯌ꯭ꯔꯅꯦꯕ ꯑꯗꯨꯒꯤ ꯃꯤꯅ ꯅꯪ ꯍꯨꯖꯤꯛ ꯀꯔꯝꯕ ꯅꯨꯄꯥ ꯄꯥꯝꯕ꯭ꯔꯥ ꯍꯥꯏꯔꯒ ꯄꯨꯟꯁ ꯁꯤꯒꯤ ꯑꯩ ꯀꯔꯂꯤ ꯄꯥꯝꯗꯦ ꯑꯩꯗꯤ ꯑꯣꯡꯂꯤ ꯁ꯭ꯇ꯭ꯔꯦꯠ ꯍꯤꯌꯔ ꯒꯥꯏꯁ ꯖꯟꯇ ꯍꯥꯏꯕ ꯁꯝ
ꯌꯥꯝ ꯅꯣꯡꯅꯤꯡꯉꯦ ꯃꯥꯁꯦ ꯃꯥꯅ ꯇꯧ ꯑꯗꯨꯝ ꯑꯣꯄꯣꯖꯤꯠ ꯇꯧꯔꯛꯄꯗꯣ
ꯑꯣ ꯑꯗꯨ ꯃꯤꯈꯣꯏꯅꯗꯤ ꯑꯗꯨꯝ ꯁꯄꯣꯔꯠ ꯇꯧꯔꯤ ꯃꯥꯁꯦꯀꯣ ꯑꯗꯨ ꯈꯔꯅꯗꯤ ꯌꯥꯝ ꯍꯥꯏꯊꯤꯌꯦ ꯍꯩꯊꯤꯕꯁꯨ ꯆꯨꯝꯗꯤ ꯆꯨꯝꯃꯦꯕ
ꯎꯝ
ꯆꯨꯝꯃꯦ ꯍꯥꯏꯕꯗꯤ ꯃꯥꯗꯨ ꯎꯟ ꯌꯥꯝ ꯄꯥꯝꯈ꯭ꯔꯕ ꯈꯪꯗꯦ ꯃꯁꯛ ꯊꯤꯕꯁꯨ ꯅꯠꯇꯦ
ꯃꯥꯒꯤ ꯃꯆꯤꯟꯅ ꯑꯃ ꯍꯥꯏ ꯊꯕꯛꯅ ꯑꯃ ꯇꯧꯕꯒꯤ ꯑꯣꯏꯔꯝꯅꯤ ꯃꯤꯅ ꯉꯥꯡꯕꯗꯣ
ꯍꯣꯏ ꯑꯗꯣ ꯃꯤꯅ ꯃꯥꯒꯤ ꯁꯪꯒꯟ ꯇꯧꯕꯗꯤ ꯃꯥꯒꯤ ꯕꯦꯁ ꯐ꯭ꯔꯦꯟ ꯅꯨꯄꯤꯗꯨ ꯃꯥꯒꯤ ꯕꯦꯁꯐ꯭ꯔꯦꯟ ꯅꯨ|| ꯄꯤꯗꯣ ꯍꯥꯟꯅꯗꯤ ꯃꯥ ꯃꯥꯒ ꯕꯦꯁ ꯐ꯭ꯔꯦꯟ ꯑꯣꯏꯔꯤꯉꯩꯗꯗꯤ ꯃꯥꯒꯤ ꯐꯣꯂꯣꯋ꯭ꯔꯁꯁꯦ ꯀꯩꯅꯣ ꯇꯧꯔꯝꯃꯦꯕ ꯎꯝ ꯁꯤꯁ ꯊꯥ ꯁꯤꯁ ꯍꯟꯗ꯭ꯔꯦꯗ ꯐꯣꯂꯣꯋ꯭ꯔꯁ ꯇꯧꯔꯝꯃꯦꯕꯀꯣ ꯑꯗꯣ ꯍꯧꯖꯤꯛ ꯇꯤ ꯌꯦꯡꯉꯨꯅ ꯍꯧꯖꯤꯛꯇꯤ ꯑꯗꯨ ꯅꯨꯃꯤꯠꯇꯒꯤ ꯏꯟꯇ꯭ꯔꯚꯤꯌꯨ ꯅꯨꯃꯤꯠꯇꯒꯤ ꯃꯥꯗꯨ ꯑ ꯍꯣ ꯍꯣꯏ ꯊ꯭ꯔꯤꯍꯟꯗ꯭ꯔꯦꯗ ꯐꯣꯂꯣꯋ꯭ꯔ ꯌꯧꯒ꯭ꯔꯦꯕ
ꯎꯝ
ꯍꯣꯏ ꯃꯥꯁꯨ ꯆꯨꯝꯗꯦ ꯃꯔꯝꯗꯤ ꯃꯥꯒꯤ ꯕꯦꯁ ꯐ꯭ꯔꯦꯟꯅꯤ ꯍꯥꯏꯔꯒ ꯑꯗꯨꯃꯥꯏꯅ ꯇꯧꯕꯗꯨ ꯖꯦꯂꯤꯌꯁ ꯇꯨ ꯌꯥꯎꯕꯃꯥꯁꯨ ꯑꯗꯨ ꯍꯦꯟꯗꯤ ꯍꯦꯟꯃꯟꯈ꯭ꯔꯕꯅꯦ ꯑꯗꯨꯒꯅꯦ ꯍꯧꯖꯤꯛ ꯑ ꯃꯣꯏ ꯃꯣꯏ ꯑꯅꯤꯁꯦꯀꯣ ꯍꯧꯖꯤꯛ ꯅꯨꯄꯥꯗꯨꯒꯤ ꯕꯦꯁ ꯐ꯭ꯔꯦꯟꯁꯦ ꯅꯨꯄꯤꯅꯦꯕꯀꯣ ꯑꯗꯨ ꯅꯨꯄ|| ꯅꯨꯄꯤꯈꯣꯏꯒꯤ ꯌꯨꯝꯗ ꯃꯣꯏꯗꯤ ꯄꯨꯜꯂꯞ ꯂꯩꯃꯤꯟꯅꯩꯕ ꯑꯗꯨꯒ ꯍꯧꯖꯤꯛꯀꯤ ꯅꯨꯄꯤꯈꯣꯏꯁꯨ ꯑ ꯍꯧꯖꯤꯛꯀꯤ ꯃꯥꯒ ꯂꯩꯃꯤꯟꯅꯕ ꯅꯨꯄꯤ ꯑꯥ ꯌꯨꯝꯗꯤ ꯅꯠꯇꯕ ꯃꯣꯏꯒꯤ ꯌꯨꯝꯗꯤ ꯅꯠꯇꯦꯕ ꯍꯧꯖꯤꯛ ꯅꯨꯄꯤꯗꯣ ꯃꯊꯟꯅ ꯂꯩꯕꯅꯦꯕꯀꯣ ꯅꯨꯄꯥ ꯑꯃꯒ ꯍꯧꯖꯤꯛ ꯑ ꯃꯣꯏ ꯑꯍꯨꯝꯁꯦ ꯕꯦꯁ ꯐ꯭ꯔꯦꯟꯅꯕ ꯍꯧꯖꯤꯛ ꯅꯨꯄꯤ ꯍꯧꯖꯤꯛ ꯑ ꯅꯨꯄꯥꯒ ꯍꯧꯖꯤꯛꯀꯤ ꯅꯨꯄꯤꯁꯦ ꯕꯦꯁ ꯀꯩꯅꯤ ꯑꯗꯨ ꯍꯨꯖꯤꯛꯀꯤ ꯅꯨꯄꯤ ꯑꯩꯅ ꯁꯄꯣꯔꯠ ꯇꯧꯕꯗꯨ ꯃꯣꯏ ꯌꯨꯝꯗ ꯉꯥꯛꯇ ꯂꯩꯈ꯭ꯔꯕꯅꯦꯕ ꯃꯣꯏ ꯌꯨꯝꯗꯅꯦꯕ ꯎꯅꯕꯗꯨ ꯈꯪꯕ꯭ꯔꯥ
ꯎꯝ
ꯑꯗꯨꯝ ꯚꯤꯗꯤꯑꯣꯒꯨꯝꯕ ꯅꯝꯔꯒ ꯃꯣꯏ ꯑꯅꯤꯕꯨꯗꯤ ꯂꯩꯃꯤꯟꯅꯕꯒꯤ ꯍꯧꯖꯤꯛꯁꯦ ꯃꯣꯏ ꯑꯅꯤ ꯑꯣꯄꯦꯟꯗꯤ ꯇꯧꯗ꯭ꯔꯤꯕ ꯑꯣꯄꯦꯟ ꯁꯨꯛꯇꯧ ꯇꯧꯗꯦꯕ ꯐꯣꯂꯣ ꯐꯥꯎꯁꯨ ꯇꯧꯅꯗꯦꯕ ꯈꯪꯕ꯭ꯔꯥ
ꯎꯝ
ꯐꯣꯂꯣ ꯐꯥꯎꯕꯁꯨ ꯇꯧꯅꯗꯦ ꯑꯗꯣ ꯃꯥꯒꯤ ꯑ ꯑꯗꯣ ꯃꯤꯅ ꯑꯩꯅ ꯑꯗꯨꯝ ꯍꯥꯏꯅꯤꯡꯕꯗꯤ ꯃꯥꯗꯣ ꯄꯥꯝꯗ꯭ꯔꯗꯤ ꯍꯧꯖꯤꯛꯀꯤ ꯑꯗꯨ ꯅꯨꯄꯥꯉꯣꯟꯗ ꯃꯥ ꯃꯉꯣꯟꯗꯁꯨ ꯏꯀꯥꯏꯕ ꯀꯌꯥꯃꯨꯛ ꯄꯤꯕ ꯑꯣꯏꯔꯗꯤ ꯃꯥꯗꯨ ꯃꯣꯏꯒ ꯄꯨꯜꯂꯝꯃꯣꯏꯕ